ꯇꯥꯔꯕ ꯍꯧꯖꯤꯛꯇꯤ
ꯇꯥꯔꯦ ꯇꯥꯔꯦ ꯊꯥꯕꯣ
ꯇꯥꯔꯦ
ꯀꯩꯅꯣ ꯅꯪꯒꯤ ꯃꯈꯣꯟꯁꯤ ꯂꯩꯁꯥꯕꯤ ꯁꯥꯔꯤ ꯃꯥꯜꯂꯦꯍꯦ ꯍꯜꯂꯣ
ꯅꯦꯠꯋꯥꯛ ꯌꯥꯗ꯭ꯔꯦ ꯑꯃꯨꯛꯀ ꯇꯥꯕ꯭ꯔꯣ ꯍꯜꯂꯣ
ꯇꯥꯕ꯭ꯔꯣ
ꯇꯥꯏꯀꯣ
ꯑ
ꯀꯔꯤꯔꯣ ꯅꯪꯒꯤ ꯃꯈꯣꯟꯁꯦ ꯂꯩꯁꯥꯕꯤ ꯁꯔꯤ ꯃꯥꯜꯂꯦ ꯍꯖꯤꯛꯃꯛꯀꯤꯗꯣ
ꯂꯩꯁꯥꯕꯤ ꯁꯥꯔꯤ ꯃꯥꯜꯂꯦ ꯅꯪꯒꯤ ꯃꯈꯣꯟꯗꯣ ꯍꯧꯖꯤꯛꯃꯛꯀꯤꯗꯣ
ꯑꯣꯏꯕꯩꯅꯦ
ꯍꯁ ꯃꯄꯨ ꯇꯣꯉꯥꯟꯕꯥꯟꯕ ꯃꯥꯜꯂꯦ ꯍꯥꯏꯁꯤꯗꯤ ꯉꯁꯥꯏꯒꯤ ꯃꯤ ꯅꯨ
ꯆꯠꯂꯍꯦ ꯅꯪ ꯅꯪꯒꯤꯗꯣ ꯉꯁꯥꯏ ꯃꯈꯣꯟ ꯍꯧꯖꯤꯛꯀꯤ ꯃꯈꯣꯡꯒ ꯃꯥꯟꯅꯗꯦ ꯎ
ꯅꯪꯒꯤꯁꯨ ꯃꯥꯟꯅꯗꯦ ꯀꯃꯥꯏꯅ ꯇꯧꯕ꯭ꯔꯥ
ꯍꯧꯖꯤꯛꯁꯦ ꯌꯥꯝꯅ ꯀꯩꯅꯣ ꯇꯧꯋꯦ ꯅꯪꯒꯤ ꯃꯈꯣꯟꯗꯣ ꯉꯁꯥꯏꯗꯤ ꯌꯥꯝ ꯀꯟꯅ ꯇꯥꯔꯕꯅꯦ ꯍꯧꯖꯤꯛꯇꯤ ꯁꯥꯎꯟꯁꯦ ꯈꯔ
ꯃꯁꯛ ꯌꯦꯡꯒꯦ ꯍꯥꯏꯔꯒ ꯅꯪꯁꯦ ꯌꯥꯝ ꯐꯠꯇꯦ ꯐꯣꯇꯣ ꯊꯥꯔ ꯑꯣꯏꯔꯒ
ꯀꯔꯤꯒꯤ ꯃꯤꯉꯣꯟꯗ ꯌꯦꯡꯍꯟꯗꯣꯏꯅꯣ
ꯀꯔꯤꯌꯦ
ꯅꯪ ꯗ꯭ꯔꯃꯥ ꯌꯦꯡꯗꯦ
ꯌꯦꯡꯗꯦꯍꯦ ꯅꯣꯏ ꯌꯥꯝ ꯄꯛꯇꯕ ꯑꯗꯨꯒꯨꯝꯕꯗꯣ ꯌꯦꯡꯗꯦ ꯑꯩ
ꯌꯥꯝ ꯄꯛꯇꯕ ꯀꯥ ꯍꯥꯏꯅ ꯄꯛꯑꯦ ꯀꯩꯒꯤ ꯄꯛꯇꯕ
ꯃꯤ ꯀꯣꯔꯤꯌꯥ ꯗ꯭ꯔꯃꯥ ꯀꯣꯔꯤꯌꯥ ꯅꯨꯄꯥꯁꯤꯡꯗꯨ ꯌꯦꯡꯉꯒ ꯐꯪꯁꯨ ꯐꯪꯉꯣꯏꯗꯕꯗ
ꯐꯪ ꯐꯪꯉꯣꯏꯗꯕꯁꯨ ꯑꯗꯨꯝ ꯌꯦꯡꯅꯤ ꯅꯣꯏꯁꯨ ꯑꯗꯨꯝ ꯏꯪꯂꯤꯁꯀꯤ ꯃꯨꯚꯤ ꯌꯦꯡꯕꯗꯨꯒ ꯆꯞ ꯃꯥꯟꯅꯩ ꯐꯪꯁꯨ ꯐꯪꯉꯣꯏꯗꯕꯗꯨ
ꯕ꯭ꯂꯦꯛ ꯄꯤꯡꯒꯤ ꯖꯦꯅꯤꯗꯣ ꯄꯥꯝꯃꯦꯅꯦ ꯑꯩꯗꯤ
ꯑꯥꯏ ꯍ ꯍꯩꯅꯗꯦ ꯖꯦꯅꯤ ꯑꯩꯗꯤ ꯑꯩꯗꯤ ꯔꯣꯁꯅꯦ ꯔꯣꯁ
ꯔꯣꯖꯤ ꯊꯥꯏꯅꯦ ꯅꯪꯒꯤ ꯃꯤꯡꯁꯦ ꯑꯗꯨꯒꯤ ꯇꯧꯔꯛꯄꯅꯤ
ꯌꯦ ꯔꯣꯖꯤꯅꯦ ꯀꯩꯅꯣ
ꯐꯣꯇꯣ ꯅꯪꯒꯤ ꯁꯛ ꯌꯦꯡꯒꯦ ꯊꯥꯔꯛꯑꯣ ꯏꯕꯥꯟꯅꯤ ꯀꯣꯏꯅꯔꯁꯦ
ꯑꯩ ꯑꯩꯒꯤ ꯁꯛꯇꯤ ꯔꯣꯁꯇꯣ ꯔꯣꯁꯅꯦ ꯑꯗꯨ ꯑꯩꯒꯤ ꯁꯛꯅꯦ
ꯎꯝ ꯑꯗꯨ ꯅꯪꯒꯤ ꯑꯣꯔꯤꯖꯤꯅꯦꯜ ꯌꯦꯡꯅꯤꯡꯉꯦꯕ
ꯗ꯭ꯔꯃꯥ ꯌꯦꯡꯉꯣ ꯅꯨꯡꯉꯥꯏꯕ ꯌꯥꯝ ꯌꯥꯎꯕꯅꯦ
ꯀꯣꯔꯤꯌꯥ ꯗ꯭ꯔꯃꯥ ꯌꯦꯡꯗꯦ ꯑꯩꯗꯤ ꯀꯣꯔꯤꯌꯥꯒꯤ ꯌꯦꯡꯉꯗꯦ ꯕ꯭ꯂꯦꯛ ꯄꯤꯡꯒꯤ ꯇꯪ ꯌꯦꯡꯉꯦ
ꯍꯥꯥ
ꯕ꯭ꯂꯦꯛ ꯄꯤꯡꯒꯤ ꯈꯤꯇꯪ ꯌꯦꯡꯉꯦꯕ ꯀꯣꯔꯤꯌꯥꯒꯤ ꯌꯦꯡꯉꯔꯗꯤ ꯀꯣꯔꯤꯌꯥꯒꯤ ꯍꯥꯏꯔꯕꯗꯤ ꯍꯥꯏ ꯍꯣꯏ ꯍꯥꯏꯕꯨ ꯍꯥꯏꯔꯗꯤ
ꯀꯤꯗ‌ꯦ
ꯏꯃꯥꯕꯂ‌ꯦꯛ ꯄꯤꯡ ꯒꯤ ꯏꯁ‌ꯩ
ꯕ꯭ꯂꯦꯛ ꯄꯤꯡꯒꯤ ꯏꯁꯩꯒꯨꯝꯕ ꯕ꯭ꯂꯦꯛ ꯄꯤꯡꯒꯤ ꯑꯗꯨ ꯑꯗꯥ ꯈꯪꯗꯦ ꯑꯗꯨꯝ ꯌꯦꯡꯉꯦꯕ ꯑꯇꯣꯞꯄ ꯌꯦꯡꯗꯦꯕ ꯀꯣꯔꯤꯌꯥꯒꯤ ꯍꯥꯏꯔꯗꯤ
ꯑꯩꯗꯤ ꯌꯦꯡꯗꯦ ꯑꯩꯅ ꯑꯗꯨꯒꯨꯝ ꯏꯁꯩ ꯃꯔꯛ ꯃꯔꯛ ꯇꯥꯡꯕꯤ ꯗ‌ꯦ ꯏꯟꯒꯦ ꯑꯗꯨꯝ ꯄ ꯌꯦꯡꯗꯦ ꯑꯩꯗꯤ ꯗ꯭ꯔꯃꯥ ꯑꯅꯝꯕꯅ ꯌꯦꯡꯉꯦ ꯀꯩꯅꯣ ꯗ꯭ꯔꯃꯥ ꯌꯥꯝ ꯅꯨꯡꯉꯥꯏꯕ ꯌꯥꯎꯕꯅꯦ
ꯊ꯭ꯔꯤꯂꯔ ꯃ꯭ꯌꯥꯝ ꯑ
ꯍꯣꯏ
ꯎꯝ ꯑꯩ ꯑꯃꯁꯨ ꯌꯦꯡꯗꯦ ꯗꯔꯥꯃꯉꯥꯒꯨꯝꯕꯗꯤ
ꯑꯦ ꯑꯗꯨꯗꯤ ꯅꯪ ꯀꯩ
ꯑꯩꯇꯤ
ꯐꯨꯠꯕꯣꯜꯒꯨꯝꯕ ꯌꯦꯡꯉꯦ ꯑꯗꯨꯕꯨ ꯍꯦꯟꯅ ꯌꯦꯡꯗꯦꯕ
ꯀꯔꯤ
ꯑꯩꯗꯤ ꯐꯨꯠꯕꯣꯜ ꯌꯦꯡꯉ‌ꯦ ꯑꯇꯣꯞꯄꯗꯤ ꯌꯦꯡꯗꯦ ꯑꯇꯣꯞꯄꯗꯤ ꯑꯩ ꯍꯣꯏ ꯍꯣꯏ
ꯅꯪꯒꯤ ꯄꯨꯟꯁꯤ ꯁꯤꯗꯤ ꯐꯨꯠ
ꯑꯈꯣꯏꯗꯤ ꯅꯨꯄꯤ ꯊꯣꯛꯄ ꯊꯕꯛ ꯇꯧꯗꯦꯕ ꯅꯨꯄꯥ ꯌꯥꯝ ꯊꯣꯛꯅ ꯍꯤꯡꯉꯦꯕ
ꯍꯥꯥ
ꯑꯩꯈꯣꯏꯖꯤ ꯅꯨꯄꯥ ꯌꯥꯝ ꯊꯣꯛꯅ ꯍꯤꯡꯕ ꯃꯤꯅꯦꯕ
ꯄꯥ
ꯅꯨꯄꯥ ꯌꯥꯝ ꯊꯣꯛꯅ ꯍꯤꯡꯕ ꯃꯤꯅꯦ ꯑꯈꯣꯏꯗꯤ
ꯆꯠ ꯆꯍꯦ ꯐꯨꯨꯠꯕꯣ ꯈꯇꯍꯩꫪꯗꯤ ꯅꯨꯄꯥ ꯍꯣꯏ ꯍꯥꯏꯕ꯭ꯔꯥ ꯀꯅꯥꯅ ꯍꯥꯏꯒꯦ
ꯑꯗꯨ ꯐꯨꯕꯣꯛ ꯈꯔ ꯌꯦꯡꯉꯒ ꯅꯪꯉꯣꯟꯗ ꯀꯩ ꯀꯥꯅꯥ ꯐꯪꯇꯦ
ꯐꯨꯠꯕꯣꯜꯗꯨ ꯍꯌꯦꯗꯅ ꯑꯈꯣꯏ ꯌꯦꯡꯒ ꯅꯥꯕ ꯐꯩꯌꯦ ꯍꯛꯆꯥꯡ ꯐꯩꯌꯦ ꯄꯨꯔꯄꯣꯁ ꯑ ꯅꯪ ꯗ꯭ꯔꯥꯃꯥ ꯌꯦꯡꯔ ꯀ꯭ꯔꯤ ꯀꯥꯟꯅꯕ ꯐꯪꯕ꯭ꯔꯥ
ꯅꯨꯄꯥ ꯐꯪꯁꯨ ꯐꯪꯉꯣꯏꯗꯕꯗ ꯀꯣꯔꯤꯌꯥ ꯅꯨꯄꯥ
ꯐꯨꯠꯕꯣꯜꯗ ꯍꯩꯔꯒꯅ ꯃꯣꯏ ꯏꯗꯧꯅ ꯏꯟ ꯀ꯭ꯔꯤꯁꯅꯒꯤ ꯑꯣ ꯑꯣꯏꯁꯨ ꯑꯣꯏꯔꯣꯏꯗꯥ
ꯃꯤꯡꯁꯤ ꯃꯦꯔꯤ ꯀꯣꯝꯒꯤ ꯗꯥꯏꯂꯣꯛ ꯄꯥꯟꯕꯅꯤꯅꯦ ꯑꯩꯉꯣꯟꯗ ꯍꯥ
ꯇꯥꯅꯤꯡꯗꯦ ꯐꯨꯠꯕꯣꯜ ꯈꯇ ꯌꯦꯡꯉ ꯂꯩꯔ ꯄꯨꯟꯁꯤ ꯁꯤꯕꯨ ꯀꯅꯥꯒꯤ ꯄꯨꯟꯁꯤꯗ ꯃꯥꯅ ꯍꯤꯡꯉꯤꯅꯣꯕ
ꯎꯝꯍ ꯅꯪꯒꯤꯁꯦ ꯃꯦꯔꯤ ꯀꯣꯝꯒꯤ ꯗꯥꯏꯂꯣꯛ ꯁꯤꯖꯤꯟꯅꯕꯒꯤ ꯃꯑꯣꯡꯅꯤꯅꯦ ꯂꯩꯀꯥꯏ ꯂꯩꯀꯥꯏꯗ ꯕꯣꯜ ꯀꯥꯎꯔꯒ ꯍꯥꯏꯕꯒꯤꯗꯣ ꯎꯍ ꯃꯤ ꯌꯥꯝꯕ ꯎꯁꯤꯠꯇꯦꯅꯦ ꯃꯦꯔꯤꯀꯣꯝꯗꯣ
ꯅꯠꯇꯦ ꯃꯦꯔꯤ ꯀꯣꯝꯗꯣ ꯑꯩ ꯃꯥꯅꯗꯦ ꯁ꯭ꯋꯥꯏꯗꯗꯤ ꯐꯨꯠꯕꯣꯜ ꯈꯛꯇꯪ ꯁꯥꯟꯅꯔꯒ ꯐꯖꯅ ꯍꯥꯏꯗꯤ ꯑꯁ ꯌꯥꯔꯦꯗ ꯍꯥꯏꯔꯔꯣꯏꯒꯦ
ꯍꯥꯏꯌꯣ ꯍꯥꯏꯌꯣ ꯍꯥꯏꯌꯣ
ꯎꯝ ꯌꯥꯔꯦ ꯍꯥꯏꯔꯔꯣꯏꯒꯦ ꯗ꯭ꯔꯃꯥꯗꯣ ꯈꯔ ꯈꯔ ꯌꯦꯡꯉꯣ ꯐꯨꯅꯕ ꯈꯠꯅꯕ ꯑꯗꯨꯒꯨꯝꯕ ꯃꯌꯥꯝ ꯂꯩꯕꯅ ꯅꯨꯡꯉꯥꯏꯕ ꯂꯥꯛꯍꯣꯜ ꯌꯦꯡꯉꯣ ꯋꯤꯛꯍꯤꯔꯣ ꯑꯣ ꯌꯦꯡꯉꯣ ꯍꯥꯏ ꯁ꯭ꯀꯨꯜ ꯔꯤꯇ꯭ꯔꯅ ꯑꯐꯦꯔ ꯒꯦꯡꯁꯇꯥꯔ ꯌꯦꯡꯑꯣ ꯉꯣ
ꯑꯁ ꯌꯥꯝ ꯌꯦꯡꯕ ꯃꯥꯟ
ꯑꯗꯨ ꯌꯦꯡꯉꯗꯤ ꯀꯣ ꯑꯁ ꯑꯃꯨꯛ ꯗ꯭ꯔꯃꯥ ꯑꯃꯨꯛ ꯍ ꯍꯥꯏꯔꯛꯑꯣ ꯈꯔ ꯅꯨꯡꯉꯥꯏꯕ ꯑꯃꯨꯛ ꯍꯥꯏꯔꯛꯑꯣ ꯑꯗꯨꯝ ꯍꯥꯏꯔꯛꯀꯅꯤ ꯏꯁ ꯅꯨꯄꯥ ꯃꯌꯥꯝ ꯌꯦꯡꯕꯅꯤꯅꯦ ꯕ꯭ꯂꯦꯛꯍꯣꯟ ꯀꯩꯀꯥ ꯋꯤꯛ ꯍꯦꯔꯣ ꯀꯩꯀꯥꯁꯦ
ꯑꯗꯨꯗꯤ ꯑꯩ ꯉꯁꯤꯗꯒꯤ ꯌꯦꯡꯕ ꯍꯧꯔꯒꯅꯤ ꯅꯪꯅ ꯌꯦꯡꯉꯣ ꯍꯥꯏꯕꯒꯤ ꯑꯗꯗꯣ ꯍꯪꯔꯛꯀꯅꯤꯀꯣ ꯃꯔꯛ ꯃꯔꯛꯇ ꯑꯗꯨꯝ ꯍꯪꯔꯛꯀꯅꯤꯀꯣ ꯑꯩ
ꯑꯣ ꯂꯍꯣꯟꯗꯣ ꯍꯥꯟꯅ ꯌꯦꯡꯉꯣ ꯁꯤꯖꯟ ꯇꯨ ꯐꯥꯎ ꯂꯩꯕ ꯗꯦꯟ ꯑꯁ ꯅꯨꯡꯉꯥꯏꯅꯦ ꯅꯪꯒꯤ ꯗ꯭ꯔꯃꯥꯁꯦ ꯑꯇꯩ ꯀꯩꯀꯩ ꯂꯩꯒꯦ ꯍꯥꯏꯔꯛꯑꯣ ꯀꯣꯟꯅ ꯑꯃꯨꯛ ꯍꯥꯏꯔꯛꯀꯅꯤꯅꯪ ꯌꯦꯡꯉꯨ
ꯑ ꯅꯪꯅꯪꯒꯤ ꯁꯛ ꯊꯥꯔꯛꯑꯣ ꯍꯥꯟꯅ ꯑꯗꯨ ꯅꯪꯒꯤ ꯁꯛ ꯊꯥꯔꯛꯑꯣ ꯑꯗꯨꯒ ꯑꯗꯨꯒꯤ ꯃꯇꯨꯡ ꯑꯗꯨꯒꯤ ꯃꯇꯨꯡ ꯏꯟꯅ ꯌꯦꯡꯒꯅꯤ ꯑꯩ
ꯌꯥꯔꯦ ꯑꯩꯗꯤꯊꯤꯕꯅꯦ ꯌꯦꯡ
ꯊꯤꯕꯅꯦ ꯍꯥꯏꯕꯁꯤꯡꯁꯤ ꯐꯖꯩꯌꯦꯕ
ꯊꯤꯕꯅꯤ ꯍꯥꯏꯕꯁꯤꯡꯁꯦ ꯐꯖꯩꯌꯦꯕ
ꯑꯍ ꯇꯥꯕ꯭ꯔꯣ
ꯑꯥ ꯀꯔꯤ ꯎꯝ
ꯐꯤ ꯍꯥꯏꯏꯕꯁꯤꯡꯁꯦ ꯃꯁꯛ ꯐꯖꯩꯌꯦꯕ
ꯀꯅꯥꯅꯣ ꯍꯥꯏꯕ
ꯑꯩꯅ ꯍꯥꯏꯕ
ꯑꯗꯨꯗꯤ ꯑꯩ ꯐꯖꯩ ꯑꯗꯨꯗꯤ
ꯍꯣꯏ ꯅꯪ ꯐꯖꯒꯦ ꯑꯗꯨꯒꯤ ꯊꯥꯔꯛꯑꯣ
ꯆꯂ ꯇ
ꯅꯁꯨꯗꯥꯟꯗꯤꯤ ꯄꯗ ꯗ ꯑꯩꯁꯦꯃꯤꯠꯗꯦ ꯆꯞꯃꯥꯟꯅ ꯌꯥꯔꯦ ꯑꯩꯁꯨ ꯅꯪ
ꯀ ꯀ꯭ꯔꯤ
ꯈꯪꯗꯦ
ꯑꯣ ꯁꯛ ꯈꯪꯗꯦ ꯍꯥꯏꯕ
ꯍꯣꯏ
ꯃꯥꯏ ꯃꯕꯨꯛ ꯐꯠꯇꯕ ꯇꯧꯒꯅꯨꯀꯣ
ꯃꯔꯛ ꯃꯔꯛꯇꯗꯤ ꯚꯥꯏ ꯇꯧꯗ꯭ꯔꯗꯤ ꯌꯥꯗ꯭ꯔꯦ
ꯅꯪ ꯁꯤ ꯐꯗꯔ ꯌꯥꯝ ꯍꯥꯏꯔꯃꯨꯗꯧ ꯃꯥꯜꯂꯦꯗ
ꯀꯔꯤꯑꯦ
ꯀꯗꯔ ꯌꯥꯝ ꯍꯥꯏꯔꯝꯒꯗꯧꯕ ꯃꯥꯜꯂꯦ
ꯑ ꯍꯤꯡꯗꯥꯎꯅ ꯀꯍꯩꯗꯤꯦ ꯑꯩꯗꯤ
ꯑ
ꯌꯥꯝ ꯐꯠꯇꯕ ꯋꯥꯟꯗ ꯁꯛ ꯅꯪꯒꯤ ꯁꯨꯝ ꯁꯛ ꯌꯦꯡꯒꯦ ꯍꯥꯏꯔꯒ ꯂꯥꯏꯠ ꯅꯝꯕꯤꯒꯦ ꯇꯧꯕꯅꯤ
ꯗ ꯑꯗꯨ
ꯑꯗꯨꯣ ꯑꯩꯗꯤ ꯅꯪꯕꯨ ꯀꯣꯏꯔꯒꯦꯅ ꯈꯜꯂꯦ ꯅꯨꯄꯤ ꯐꯪꯗ꯭ꯔꯦ ꯌꯥꯊꯣꯛꯄ
ꯑꯣꯏꯣꯏꯔꯒꯦ ꯈꯜꯂꯦ ꯀꯥ ꯇꯥꯅꯤꯡꯗꯦ
ꯅꯨꯄꯤ ꯐꯥꯎ
ꯄꯥ ꯑꯣꯏꯗꯦ ꯎꯝꯝ ꯑꯩꯅ ꯄꯥꯎ ꯑꯣꯏꯔꯦ ꯎꯝ
ꯑꯗꯣ ꯑꯩꯒ ꯀꯣꯏꯅꯔꯁꯩ
ꯎ ꯎ ꯀꯣꯏꯗꯦ ꯑꯩ ꯕꯥ ꯀꯣꯏꯗꯦ ꯍꯥꯏꯔꯔꯒ ꯑꯩꯒꯤ ꯕꯥ ꯀꯣꯏꯗꯣꯏꯕ꯭ꯔꯥ ꯎ ꯎ
ꯅ ꯂꯥꯁꯇ ꯑꯃꯁꯨ ꯐꯪꯉꯣꯏꯀꯣ
ꯑ ꯍꯥꯥ ꯗ
ꯂꯥꯁꯇ ꯑꯃꯁꯨ ꯐꯪꯔꯣꯏꯀꯣ ꯍꯧꯖꯤꯛ ꯀꯣꯏ ꯁꯦꯕ ꯀꯥꯟꯗ ꯀꯣꯏꯔꯁꯦ
ꯑꯥ ꯐꯪꯉꯔꯣꯏ
ꯐꯪꯗꯕꯤꯗ ꯂꯩꯍꯧꯔꯒꯦ ꯎꯝ ꯎꯝ
ꯅꯨꯨꯄꯥ ꯌꯥꯎꯗꯕꯤ ꯍꯤꯡꯕ ꯉꯝꯃꯨꯗ꯭ꯔꯣꯅꯦ ꯅꯪ ꯄꯨꯟꯁꯤꯗꯨꯕ
ꯑꯅꯦ ꯏ ꯌꯥꯗ꯭ꯔꯗꯤ ꯍꯤꯡꯕ ꯅꯨꯡꯉꯥꯏꯑꯅꯤ ꯍꯥꯏꯔ ꯀꯥꯟꯁꯤꯗ ꯎ ꯎ
ꯏꯁ ꯅꯨꯄꯥ ꯌꯥꯎꯗ꯭ꯔꯗꯤ ꯅꯨꯄꯤꯗꯤ ꯅꯨꯄꯥ ꯅꯨꯄꯤ ꯅꯨꯄꯥꯗꯤ ꯅꯨꯄꯥꯗꯤ ꯅꯨꯄꯤ ꯌꯥꯎꯗ꯭ꯔꯁꯨ ꯍꯤꯡꯕ ꯉꯝꯃꯤ ꯅꯨꯄꯤꯁꯤꯡꯗꯤ ꯅꯨꯄꯥ ꯌꯥꯎꯗ꯭ꯔꯗꯤ ꯁꯨ ꯄꯪ ꯍꯤꯡꯕ ꯉꯝꯃꯣꯏ
ꯌꯥꯔꯦ ꯇꯅꯤꯗꯦꯃ ꯑꯂꯤ ꯌꯖ ꯀꯦ ꯀꯥꯗ ꯍꯥꯏꯗꯤ
ꯁꯥ
ꯗ ꯍꯥꯡꯉꯒ ꯅꯣꯏ ꯅꯨꯄꯥ ꯌꯥꯎꯗ꯭ꯔꯗꯤ ꯍꯤꯡꯕ ꯉꯝꯃꯗ꯭ꯔꯣꯅ ꯍꯣꯏ ꯍꯤꯡꯕ ꯉꯝꯒꯅꯤ ꯅꯨꯄꯥ ꯂꯩꯇ꯭ꯔꯗꯤ ꯌꯥꯝ ꯅꯨꯡꯉꯥꯏꯅꯤ ꯍꯥꯏꯔꯦ ꯑꯗꯨꯒ ꯅꯨꯄꯥꯗ ꯍꯥꯡꯉꯒ ꯅꯨꯄꯤ ꯂꯩꯗꯗꯤ ꯑꯩꯈꯣꯏ ꯀꯃꯥꯏꯅ ꯍꯤꯡꯗꯣꯏꯅꯣ ꯁꯦꯝ ꯑꯟꯁꯔ ꯅꯣꯏꯒꯤꯁꯨ ꯑꯗꯨꯝ ꯇꯧꯔꯛꯀꯅꯤ ꯈꯪꯉꯦ ꯗꯤꯒꯨꯝꯕ ꯂꯩꯇ꯭ꯔꯗꯤ ꯑꯁ ꯅꯨꯡꯉꯥꯏꯕꯅ ꯅꯨꯡꯉꯥꯏꯕꯅ ꯅꯨꯄꯥ ꯂꯩꯕꯁꯤꯅꯦ ꯑꯩꯈꯣꯏꯅ ꯈ꯭ꯋꯥꯏ ꯇꯜꯂꯤꯁꯦ ꯈꯪꯕ꯭ꯔꯥ ꯇꯨꯔꯨ ꯑꯁꯦꯡꯕꯅꯦ ꯑꯩ ꯍꯥꯏꯁꯦ ꯅꯨꯄꯤ ꯈꯨꯗꯤꯡ ꯍꯥꯡꯉꯣ ꯑꯗꯨꯃꯥꯏ ꯀ ꯃꯥꯒ
ꯑꯗꯨꯃꯥꯏꯅ ꯈꯨꯝꯗꯦ
ꯎ ꯃꯥꯒꯅꯦ ꯑ
ꯎꯝ ꯎꯝ
ꯎ ꯏꯄꯥ ꯂꯩꯇ꯭ꯔꯁꯨ
ꯅꯥꯞ ꯅꯪ ꯔꯤꯒ꯭ꯔꯦꯠ ꯇꯧꯒꯅꯤꯀꯣ ꯂꯥꯏꯐꯇ ꯂꯥꯏꯐꯇ ꯅꯪ ꯔꯤꯒ꯭ꯔꯦꯠ ꯇꯧꯒꯅꯤꯀꯣ ꯂꯥꯏꯐꯇ ꯄꯨꯟꯁꯤꯁꯦ ꯑꯅꯤꯔꯛ ꯍꯜꯂꯛꯇꯕꯅꯤꯀꯣ
ꯎ ꯆꯁ
ꯐꯖꯅ ꯗꯤꯁꯥꯏꯠ ꯇꯧꯒꯣ
ꯍꯥ ꯔꯤꯁ ꯍꯣꯠ ꯑꯟꯇꯤ ꯍꯥꯏꯕꯗ ꯑꯩꯅꯦ ꯇꯧꯒꯗꯕꯁꯦ ꯀꯪꯕ꯭ꯔꯥ ꯎ
ꯈꯔꯤꯌꯦ
ꯔꯔꯤꯁ ꯍꯣꯔꯠ ꯑꯟꯗꯤ
ꯑ ꯑꯗꯨꯅꯦꯕ ꯑꯩꯅ ꯄꯥꯝꯕꯗꯣ
ꯎꯝ ꯇꯧꯋ
ꯑꯗꯨꯅꯦꯕ ꯑ ꯅꯨꯄꯥꯝꯕꯗꯣ
ꯈꯅꯦ ꯇꯧꯗꯣꯏꯁꯦ ꯂꯝ ꯃꯌꯥꯝ ꯀꯣꯏꯊꯣꯛꯑꯒ ꯎꯝ
ꯑꯗꯨꯃꯛꯅꯦ ꯑꯩꯅ ꯄꯥꯝꯕꯗꯣ
ꯑꯗꯨꯃꯅ ꯑ ꯄꯥꯝꯕꯗꯣ ꯀꯥꯏꯅ ꯇꯧꯔꯣꯏ ꯅꯝ
ꯑꯗꯨꯗꯤ ꯅꯪꯕꯨꯅꯦꯕ ꯑꯩꯅ ꯄꯥꯝꯃꯦ ꯍꯥꯏꯕꯁꯦ ꯑꯁ ꯅꯪꯁꯦ
ꯎ
ꯍ ꯇꯥ꯭ꯔꯦ
ꯁꯥ ꯄꯛ ꯄꯛ ꯄꯛꯇ ꯎꯝ
ꯎꯟ ꯐꯥꯒꯤ ꯇꯥꯍꯟꯕ ꯀꯥꯟꯗ ꯅꯪꯁꯦ ꯐꯥꯒꯤ ꯌꯥꯝ ꯍꯩꯕꯒꯤ ꯃꯑꯣꯡꯅꯤꯅꯦ
ꯇꯨꯔꯨ ꯀ ꯉꯥꯛꯇꯅꯦ ꯇꯧꯔꯤꯁꯦ ꯎ
ꯑꯩꯒꯤ ꯅꯝꯕꯔꯗꯨꯣ ꯁꯦꯞ ꯇꯧꯕꯤꯌꯣ ꯑꯗꯨꯒ ꯅꯪꯒꯤ ꯁꯛꯇꯨ ꯌꯦꯡꯒꯦ ꯑꯩꯁꯨ ꯌꯥꯝ ꯐꯕ ꯃꯅꯤꯅꯤ
ꯎ ꯍ ꯁꯤꯠꯀ
ꯎꯝ
ꯇꯥꯎꯔ
ꯑꯩꯁꯤꯕꯨ ꯌꯥꯝ ꯐꯠꯇꯕ ꯃꯤ ꯃꯥꯜꯂꯕꯧ ꯌꯥꯟ ꯌꯥꯝ ꯇꯥꯕ ꯃꯤꯅꯤꯍꯦ ꯆꯍꯤ ꯀꯨꯟꯊ꯭ꯔꯥ ꯁꯨꯔꯦ ꯑꯗ ꯅꯨꯄꯤ ꯐꯪꯗꯅ ꯂꯩꯕ ꯌꯦꯡꯕꯅꯤ
ꯎꯝ ꯀꯨꯟꯊ꯭ꯔꯥ ꯁꯨꯔꯦ
ꯍꯣꯏ
ꯊꯥꯖꯥꯗꯦ
ꯁꯔꯤ ꯃꯥꯟꯕ꯭ꯔꯣ
ꯑꯥꯎ
ꯄꯥꯈꯪꯅꯤ ꯄꯥꯈꯪ ꯑꯣꯔꯤꯖꯤꯅꯦꯜ ꯄꯥꯈꯪꯅꯤ
ꯈꯒ
ꯇꯥꯔꯕꯣ
ꯍꯂꯣ
ꯅꯪꯒꯤ ꯃꯈꯣꯟꯁꯦ ꯉꯁꯥꯏꯗꯤ ꯉꯁꯥꯏꯗꯤ ꯂꯩꯁꯥꯕꯤ ꯌꯥꯝ ꯃꯥꯜꯂꯝꯃꯦ ꯍꯧꯖꯤꯛꯇꯤ ꯀꯔꯤ ꯇꯧꯕ꯭ꯔꯥꯡ ꯄꯥꯞ ꯇꯥꯗꯦ
ꯅꯦꯍ ꯋꯥꯒꯅꯦꯅꯦ ꯅꯦꯍꯋꯥꯛꯅ
ꯅꯪ ꯆꯍꯤ ꯀꯌꯥꯁꯨ
ꯑꯗꯨꯒꯣꯁꯨ ꯑꯍꯥꯟꯅ ꯇꯧꯕꯗꯀꯣ ꯐꯖꯅ ꯇꯥꯗꯦꯕ ꯌꯥꯝꯅ ꯂꯥꯞꯂꯒ ꯀꯣꯜ ꯇꯧꯕ ꯃꯥꯜꯂꯦꯕꯀꯣ ꯑꯗꯨ ꯉꯁꯥꯏ ꯑꯃꯨꯛ ꯇꯧꯔꯛꯄꯗꯗꯤ ꯅꯪꯒꯤ ꯃꯈꯣꯟꯜꯁꯦ ꯌꯥꯝ ꯂꯥꯎꯅ ꯇꯥꯔꯛꯑꯦ ꯑꯗꯨꯒ ꯍꯧꯖꯤꯛꯁꯤꯅ ꯑꯃꯛ
ꯀꯥꯗꯕ
ꯀ ꯇꯥꯗꯤ ꯇꯥꯏ ꯑꯗꯨꯝ ꯃꯌꯦꯛꯄꯨꯗꯤ ꯁꯦꯡꯉꯦꯕꯀꯣ
ꯎꯝ
ꯃꯥꯡꯈꯣꯣꯟꯜ ꯀꯃꯥꯏꯅ ꯍꯥꯏꯗꯣꯏꯅꯣ ꯑꯁꯤꯗꯤ ꯈꯪꯗꯦ ꯍꯥꯏꯔ
ꯅꯪ ꯆꯍꯤ ꯀꯌꯥ ꯁꯨꯔꯒꯦ
ꯁꯥꯎ
ꯑꯩꯒꯤ ꯃꯈꯣꯟꯜꯁꯦ ꯉꯁꯥꯏꯒꯤ ꯃꯈꯣꯟꯜꯗꯨꯒ ꯍꯧꯖꯤꯛꯀꯤ ꯃꯈꯣꯟꯁꯦ ꯌꯦꯡꯒꯦꯀꯣ
ꯉꯁꯥꯏꯒꯤ ꯃꯈꯣꯟꯁꯤꯗ ꯀꯌꯥ ꯍꯧꯖꯤꯛꯀꯤꯁꯤꯅ ꯀꯌꯥ
ꯉꯁꯥꯏꯒꯤ ꯃꯈꯣꯟꯁꯦ ꯇ꯭ꯋꯦꯟꯇꯤ ꯊ꯭ꯔꯤꯒꯨꯝꯕ ꯃꯥꯜꯂꯦ ꯍꯧꯖꯤꯛꯀꯤꯁꯤꯅ ꯇ꯭ꯋꯦꯟꯇꯤ ꯁꯤꯛꯁꯀꯨꯝꯕ ꯃꯥꯜꯂꯤꯅꯦ ꯇ꯭ꯋꯦꯟꯇꯤ ꯐꯥꯏꯚꯀꯨꯝꯕ
ꯑ
ꯆꯨꯝꯕ꯭ꯔꯥ
ꯑꯗꯨ ꯦꯁꯥ ꯍꯥꯏ ꯑ ꯇ ꯁꯟꯗꯦ ꯎ
ꯑꯗꯨꯗꯤ ꯀꯌꯥꯅꯣ
ꯎ ꯎ
ꯇ꯭ꯋꯦꯟꯇꯤ ꯋꯥꯟ ꯇꯨ ꯇ꯭ꯋꯦꯟꯇꯤ ꯐꯥꯏꯚ ꯀꯤꯕꯤ ꯂꯧꯔꯣ
ꯃꯔ ꯇꯅꯤꯁꯨꯗꯨꯗꯒꯤꯚꯥꯏ